ꯀ꯭ꯔꯤ ꯍꯣꯏ ꯅꯨꯡꯉꯥꯏꯌ‌ꯦ ꯀ꯭ꯔꯤ ꯇꯧꯔꯤꯅꯣ
ꯑꯥ ꯑꯗꯨꯝ ꯂꯩ
ꯑꯣ ꯆꯥꯛ ꯊꯣꯡꯕ ꯍꯧꯔꯕꯣ
ꯎꯝ ꯊꯣꯡꯗꯔꯤꯗ
ꯑꯩꯁ ꯊꯦꯡ ꯊꯦꯡ ꯊꯦꯡꯂ‌ꯣꯏꯗ꯭ꯔꯣ
ꯑꯣꯏ ꯑꯥ ꯑꯩ ꯑꯩ ꯊꯣꯡꯁꯨ ꯊꯣꯡꯂꯒꯅꯤ ꯑꯩꯈꯣꯏ ꯏꯃꯁꯨ ꯍꯩꯖꯤꯛ ꯊꯣꯡꯒꯅꯤ
ꯑꯣ ꯊꯦꯡ ꯑꯗꯨꯝ ꯊꯦꯡꯅ ꯆꯥꯕ꯭ꯔꯣ
ꯍꯣꯏ ꯊꯦꯡꯉꯦ ꯑꯩꯠ ꯊꯥꯔꯇꯤ
ꯑꯩꯠ ꯊꯥꯔꯇꯤ ꯑꯗꯨꯒ ꯄꯨꯡ ꯄꯨꯡ ꯀꯌꯥꯋꯥꯏꯗ ꯇꯨꯝꯕ
ꯑꯦꯂꯚꯦꯟ ꯇꯨꯌꯦꯜꯐ ꯑꯅꯝꯕ ꯑꯦꯂꯚꯦꯟ ꯇꯨꯌꯦꯜꯐꯇ ꯑꯗꯨꯝ ꯇꯨꯝꯃꯦ
ꯏꯌꯥ ꯅꯪ ꯑꯦꯂꯚꯦꯟ ꯇꯨꯌꯦꯜꯐꯇ ꯇꯨꯝꯔꯝꯃꯣꯏ
ꯃꯔꯛ ꯃꯔꯛꯇ ꯑꯃ ꯄꯨꯡ ꯑꯃ ꯑꯗꯨꯋꯥꯏꯗ ꯑꯗꯨꯝ ꯇꯨꯝ
ꯑꯨꯞ ꯄꯨꯡ ꯑꯃ
ꯇꯝꯄꯥꯛꯇꯅꯦ
ꯑꯣ
ꯎꯝ ꯗꯨꯀꯥꯟꯒ
ꯇꯝꯄꯥꯛꯇ ꯂꯩꯕꯁꯤꯡ
ꯏꯟꯁꯥꯡ ꯍꯥꯎ ꯍꯧꯕ ꯄꯨꯔꯛꯄꯔ‌ꯣꯅꯦ ꯊꯥꯔꯛꯑꯣꯅꯦ
ꯍꯧꯖꯤꯛꯀꯥꯟꯗꯤ ꯆꯤꯡꯗꯒꯤ ꯍꯦꯟꯅ ꯑꯥ ꯆꯤꯡꯗꯒꯤ ꯀꯩꯅꯣ ꯏꯟꯁꯥꯡ ꯅꯄꯤꯗꯤ ꯌꯥꯝ ꯍꯥꯎ ꯍꯥꯎ
ꯑꯩꯈꯣꯏꯒꯤꯗꯤ ꯀꯩ ꯍꯥꯏꯁꯤꯔ ꯚꯤꯖꯤꯇꯦꯕꯜ ꯈꯛꯇ
ꯚꯦꯁꯇꯦꯕꯜ ꯍꯥꯎꯋ‌ꯦ ꯌꯥꯝ ꯊꯣꯛꯔꯝꯃꯅꯤꯅ ꯍꯧꯖꯤꯛꯀꯥꯟꯁꯦ
ꯑꯣ ꯀꯔꯒꯤꯔ ꯀꯣ
ꯀꯥꯟ ꯎꯝ ꯍꯥꯏ
ꯅꯪ ꯅꯪꯗꯤ ꯀꯔꯤ ꯀꯔꯤ ꯇꯝꯗꯣꯏꯅꯣ
ꯀꯣꯂꯦꯖ ꯇꯝꯃꯤꯌ‌ꯦ ꯇꯥꯗꯔ‌ꯣ
ꯀꯂꯦꯁꯀꯣ ꯀꯔꯤ ꯑꯣꯅꯔꯁ ꯇꯝꯔꯤꯅꯣ
ꯑ ꯖꯤꯑ‌ꯣꯒꯔꯥꯐꯤ ꯂꯧꯌ‌ꯦ
ꯖꯔꯐꯤ
ꯍꯣꯏ
ꯑꯣ ꯑꯁ ꯖꯌꯣꯒ꯭ꯔꯥꯐꯤ ꯅꯪ ꯄ꯭ꯔꯦꯛꯇꯤꯀꯦꯜ ꯑꯗꯨꯝ ꯇꯧꯕ꯭ꯔꯣ
ꯏꯝꯐꯥꯜ ꯉꯁꯤ ꯆꯠꯂꯦ ꯉꯁꯤꯒ ꯍꯌꯦ ꯂꯩꯕꯀꯣ ꯅꯪꯗꯤ
ꯀꯔꯤ ꯍꯥꯏ ꯁꯥꯔ ꯖꯤꯒ꯭ꯔꯥꯐꯤꯒꯤ ꯀꯣꯔꯁꯁꯤ ꯀꯣ
ꯑꯥ
ꯀꯩ ꯍꯥꯏꯁꯤꯔꯥ ꯃꯤ ꯃꯤ ꯌꯥꯝꯗꯦꯕ ꯖꯤꯑꯣꯒ꯭ꯔꯥꯐꯤ ꯑꯣꯅꯔꯁ ꯂꯧꯕꯁꯦ
ꯎꯝ
ꯑꯗꯨꯒꯤ ꯎꯝ ꯑꯩꯈꯣꯏꯒꯤ ꯑꯩꯈꯣꯏꯒꯤ ꯁꯇꯦꯠꯇꯁꯨ ꯖꯤꯑꯣꯒ꯭ꯔꯥꯐꯤ ꯂꯧꯕ ꯃꯤ ꯌꯥꯝꯗꯕꯅꯦ
ꯎꯝ
ꯑꯁ ꯅꯪ ꯖꯤꯌꯣꯒ꯭ꯔꯥꯐꯤ ꯂꯧꯕ ꯐꯥꯔꯦ
ꯅꯪ ꯁꯦꯃꯤꯁꯇꯔ ꯀꯌꯥ ꯁꯨꯔꯦ
ꯐ꯭ꯔꯣꯠ ꯁꯨꯔꯦ
ꯑꯣ
ꯂꯔꯅꯦ
ꯑꯗꯨꯗꯤ ꯐꯥꯏꯅꯦ
ꯎꯝ ꯈꯪꯗ꯭ꯔꯦ ꯌꯥ
ꯅꯣꯏ ꯁꯤꯃꯤꯁꯇꯔ ꯀꯌꯥ ꯐꯧ ꯂꯩꯕ꯭ꯔꯥ
ꯂꯩꯗ ꯑꯗꯨꯑꯣ ꯅ ꯏ ꯏꯁ ꯊꯥꯔꯠ ꯌꯥꯔ ꯈꯛꯇ ꯇꯝꯒꯦ ꯍꯥꯏꯔꯗꯤ ꯁꯤꯛꯁ ꯐꯥꯎ ꯂꯩꯌꯦ ꯑꯗꯨꯒ ꯐꯣꯔꯠ ꯌꯥꯔ ꯇꯝꯒꯦ ꯍꯥꯏꯔꯗꯤ ꯑꯦꯠ ꯐꯥꯎ ꯂꯩꯕ
ꯑꯣ ꯑꯦꯠ ꯐꯥꯎ ꯀꯣ ꯅꯪ ꯅꯪꯁꯨ ꯑꯦꯠ ꯐꯥꯎ ꯑꯗꯨꯝ ꯁꯇ꯭ꯔꯦꯠ
ꯈꯪꯗꯦ ꯁꯤꯁ ꯇꯧꯈꯔꯁꯤꯔ ꯍꯥꯏꯅꯁꯨ ꯈꯜꯂꯦ ꯑꯦꯠ ꯇꯧꯁꯤꯔꯥ ꯈꯜꯂꯦ
ꯎꯝ
ꯒꯌꯥꯟ ꯇꯥꯗꯦ
ꯃꯁꯇꯥꯔꯁꯨ ꯇꯝꯒꯗꯕꯅꯤꯅꯦ
ꯅꯤ ꯍꯥ ꯃꯁꯇꯔꯗꯤ ꯇꯣꯛꯈꯔꯅꯤꯗ
ꯌꯥ ꯀꯔꯤꯒꯤ
ꯑꯍꯝ ꯁꯀꯣꯜꯄ ꯂꯥꯏꯇꯦꯗ ꯑꯗꯨꯝ ꯇꯝꯃꯥꯒꯀꯣ ꯃꯇꯝꯁꯨ ꯃꯥꯡꯉꯤꯗ ꯑꯩꯈꯪꯗꯦ ꯑꯁꯦꯡꯃꯅꯦ
ꯂꯩꯗꯨꯕ
ꯇꯨꯝ ꯀꯨꯏꯅ ꯇꯝꯃꯁꯨ
ꯎ
ꯀꯩꯅꯣ ꯇꯧꯋꯤꯗ ꯃꯇꯝ ꯃꯥꯡꯕꯒꯨꯝ ꯇꯧꯕꯀꯣ ꯑꯗꯨꯒꯤꯅꯦ ꯑꯗꯨꯒꯤꯅꯦ ꯕ꯭ꯂꯥꯏꯟ ꯑꯣꯏ ꯑꯣꯏꯔꯕ ꯀꯩꯀ ꯈꯔ ꯃꯇꯝ ꯃꯥꯡꯍꯟꯅꯤꯡꯗꯔꯕ ꯗꯨꯒꯤ ꯑꯇꯣꯞ ꯑꯇꯣꯞꯄꯁꯨ ꯇ꯭ꯔꯥꯏ ꯇꯧꯕ ꯇꯧꯅꯤꯡꯕ ꯑꯗꯨꯒꯤꯀꯣ
ꯂꯣꯏꯔꯗꯤ ꯑꯣꯖꯥꯒꯨꯝꯕꯁꯨ ꯇꯧꯅꯤꯡꯗ꯭ꯔꯣ
ꯑꯣꯖꯥꯗꯤ ꯄꯥꯝꯗꯦ ꯚꯥꯏ ꯑꯣꯖꯥꯒꯨꯝꯕ ꯇꯧꯔꯗꯤ ꯇꯧꯒꯦ ꯍꯥꯏꯔꯗꯤꯀꯣ ꯃꯁꯇꯥꯔꯒꯨꯝꯕ ꯑꯃꯀ ꯇꯍꯧꯕ ꯌꯥꯏꯕ
ꯎꯝ ꯃꯥꯁꯇꯔ ꯂꯣꯏꯒꯗꯕ ꯃꯥꯁꯇꯔ ꯂꯣꯏꯔꯒ ꯕꯤ ꯑꯦꯗꯒ ꯑꯃꯀꯣ
ꯑꯪ ꯅꯣꯏꯇꯔꯗꯤ ꯑꯣꯖꯥꯗꯤ ꯄꯥꯝꯗꯦ ꯍꯥꯏꯌꯦ ꯑꯣꯖꯥꯒꯨꯝꯕ ꯄꯥꯝꯃꯗꯤ ꯇꯧꯕ ꯌꯥꯕꯀꯣ
ꯅꯪ ꯑꯗꯨ ꯀꯔꯤꯗꯤ ꯀꯔꯤ ꯏꯟꯇꯔꯦꯁ ꯂꯩꯕ
ꯏꯟꯇꯔꯦꯁ ꯂꯩꯕꯁꯦ ꯍꯧꯖꯤꯛ ꯌꯥꯝ ꯂꯩꯗ ꯇꯨ ꯑꯣꯏꯔꯁꯣꯏ ꯑ ꯄꯨꯂꯞꯇꯤ ꯇꯧꯕ ꯌꯥꯗꯕꯅꯤꯅꯀꯣ
ꯑ ꯍꯣꯏ ꯏꯁꯄꯦꯁꯤꯐꯤꯛ
ꯍꯣꯏ ꯍꯣꯏ
ꯅꯪ ꯑꯦ ꯖꯤꯕ ꯑ ꯖꯤꯑꯣꯒ꯭ꯔꯥꯐꯤ ꯂꯧꯕꯁꯦ ꯀ꯭ꯂꯥꯁ ꯑꯦꯂꯚꯦꯟ ꯇꯨꯋꯦꯜꯕꯇꯗꯤ ꯀ꯭ꯔꯤ ꯑꯣꯅꯔꯁ ꯂꯧꯕ꯭ꯔꯣ ꯑꯥꯔꯠꯁ ꯂꯧꯕ꯭ꯔꯣ
ꯑꯥꯔꯁꯅꯦ
ꯎꯝ ꯑꯣ ꯁꯥꯏꯟꯁꯇꯗꯤ ꯌꯧꯗꯦꯀꯣ ꯖꯤꯑꯣꯒ꯭ꯔꯥꯐꯤꯁꯦ
ꯑ ꯌꯥꯎꯗꯦ
ꯀꯔꯤꯒꯤꯅꯣ ꯅꯪꯅ ꯋꯥ ꯉꯥꯡ ꯋꯥ ꯉꯥꯡꯕ ꯇꯥꯏꯞꯇ ꯉꯥ ꯌꯥꯝ ꯑꯉꯥꯡ ꯑꯣꯏꯔꯇꯥꯏ ꯉꯥ ꯌꯥꯝ ꯑꯉꯥꯡ ꯑꯣꯏꯕ ꯇꯥꯏꯇ ꯉꯥꯏꯔꯗꯣ ꯏꯅꯔꯖꯤ ꯂꯩꯇ꯭ꯔꯕꯣ
ꯍꯥꯏ ꯃꯤ ꯃꯌꯥꯝꯅ ꯑꯗꯨꯝ ꯍꯥꯏ ꯑꯩꯕꯣ ꯌꯥꯝ ꯀꯩꯅꯣ ꯎꯝ ꯅꯁꯥ ꯉꯝꯗꯕ꯭ꯔꯣ ꯅꯥꯕꯔꯣ ꯈꯣꯠꯄꯔꯣ ꯑꯗꯨꯃꯥꯏꯅ ꯁꯥꯡꯀꯨꯞ ꯐꯪꯉꯦ ꯑꯗ ꯑꯩꯒꯤꯗꯤ ꯅꯣꯔꯃꯦꯜ ꯑꯣꯏꯕꯅꯦꯕ
ꯌꯥ ꯅꯪ ꯋꯥ ꯀꯟꯅ ꯉꯥꯡꯗ꯭ꯔꯣ ꯑꯗꯨꯗꯤ
ꯍꯣꯏ ꯑꯗꯨꯝ ꯁꯤꯅ ꯅꯣꯔꯃꯦꯜ ꯑꯣꯏꯔꯕꯅꯤ ꯑꯩꯗꯤ ꯎꯝ ꯌꯥꯔꯤ ꯀ ꯅꯣꯔꯃꯦꯜꯅꯤ ꯅꯔꯃꯜ ꯁꯣꯔꯑꯦ ꯑꯗꯨ ꯆꯥꯎꯗꯦ ꯇꯥꯡꯍꯤꯗꯥꯛ ꯇꯁꯤꯡ
ꯏꯁꯤꯡ
ꯏꯁꯤꯡꯒꯤ ꯂꯧꯁꯤ ꯗꯤꯁ ꯏꯌꯥꯔ ꯇꯣꯛꯈ꯭ꯔꯦ ꯂꯥꯁ ꯅꯍꯥꯟꯗꯤ ꯑꯗꯨꯝ ꯇꯧꯅꯦ ꯗꯤꯁ ꯏꯌꯥꯔꯗꯣ ꯇꯧꯔꯁꯦ ꯍꯥꯏꯅ ꯎꯝ ꯆꯦꯡꯒꯥꯎ ꯃꯆꯥ ꯃꯆꯥ ꯏꯟꯖꯥꯡ ꯂꯧꯒꯨꯝ ꯎꯝꯕꯀꯣ ꯑꯗꯨꯒꯨꯝꯕ ꯃꯆꯥ ꯃꯆꯥꯗꯤ ꯇꯧꯏ
ꯑꯩꯈꯣꯏ ꯕꯖꯥꯔꯒꯤ ꯈꯛꯇ ꯂꯧꯔ ꯂꯧꯔꯒꯗ ꯆꯥꯔꯗꯣ
ꯎꯝ
ꯎꯝ ꯀꯩ ꯍꯥꯏꯁꯤꯔ ꯑꯩꯈꯣꯏꯒꯤ ꯄꯩꯁꯥꯁꯨ ꯃꯥꯡꯉꯦꯕ
ꯃꯥꯝꯃꯥ ꯅꯪ ꯁꯨꯇꯤ ꯂꯧꯑꯣ ꯏꯆꯤꯟ ꯏꯅꯥꯎ ꯌꯥꯝꯃꯦ ꯇꯔꯦꯠ ꯇꯔꯦꯠ ꯁꯨꯑꯦ ꯍꯣꯏ ꯑꯗꯨꯒ ꯑꯩꯈꯣꯏ ꯏꯟꯅꯝꯃ ꯑꯉꯥꯡ ꯏꯃꯥ ꯈꯣꯏ ꯄꯨꯂꯞ ꯅꯠꯇ‌ꯦ ꯑꯩꯁꯦ ꯑꯩꯅ ꯃꯉꯥ ꯁꯨꯕ
ꯍ
ꯍ
ꯍꯝ